ꯄꯨꯗ ꯇ ꯀꯔ ꯃꯥꯔꯦ
ꯑꯗꯣ ꯐꯣꯟ ꯐꯣꯟ ꯇꯠꯄꯗꯣ ꯀꯃꯥꯏ ꯀꯃꯥꯏꯅ ꯇꯧꯗꯣꯏꯅꯣ
ꯑꯃꯨꯛꯀ ꯀꯣꯜ ꯇꯧꯅꯕ ꯃꯥꯜꯂꯦ ꯃꯣꯏꯁꯦ ꯐꯣꯟ ꯇꯥꯏ ꯀꯔ ꯃꯥ
ꯑꯗꯣ
ꯍꯥ
ꯍꯥꯏꯅꯤꯡꯕꯗꯣ ꯍꯥꯏꯕ ꯌꯥꯗꯕꯗꯣ ꯍꯥꯏꯅꯤꯡꯕ ꯋꯥꯗꯣ ꯍꯥꯏꯕ ꯌꯥꯗꯕꯒꯤ ꯅꯣꯛꯏꯕ
ꯑꯗꯨ ꯑꯗꯨꯅꯦ ꯌꯥꯗ ꯑꯗꯨ
ꯑꯁ
ꯃꯨꯁꯂ ꯇꯥꯔꯦ
ꯃꯁ
ꯄꯨꯝꯅꯃꯛ ꯃꯁꯂꯥꯛꯇꯥꯥꯔꯦ
ꯇꯑꯌꯦ
ꯑꯩꯗꯤ ꯅ ꯀꯟꯕꯅꯤ
ꯍꯥ
ꯑꯩꯗꯤ ꯅꯣꯒꯟꯕꯅꯦꯕ
ꯅꯣꯛꯑꯑꯒ ꯅꯣꯛꯑꯒ ꯂꯩꯕꯁꯤꯅ ꯌꯥꯝ ꯐꯩꯗ ꯋꯥꯔꯤ ꯁꯥꯟꯅꯕꯁꯨ ꯅꯨꯡꯉꯥꯏ
ꯄꯪꯕ ꯃꯤ ꯑꯣꯏꯕꯅꯤ ꯄꯪꯕ ꯃꯤꯅ ꯄꯪꯕ ꯃꯤꯅ ꯅꯣꯛꯄꯅꯦꯕ
ꯎ ꯄꯪꯒꯃꯤ ꯎꯝ ꯪ ꯅꯨꯄꯤꯁꯤꯕꯨ ꯄꯪꯅꯕ꯭ꯔꯣ ꯍꯥꯏꯁꯤꯕꯣ
ꯔꯣꯍꯤꯁꯤꯡꯅꯗꯦ ꯍꯦ
ꯑꯗ ꯅꯨꯄꯤ ꯍꯥꯏꯔꯣꯖ ꯍꯥꯏꯁꯨꯦ ꯁꯤꯡ ꯁꯤꯡꯕ ꯃꯌꯥꯝ ꯂꯩꯌꯦ ꯄꯪ ꯍꯥꯥ
ꯑꯩꯗꯤ ꯌꯥꯎꯗꯦ
ꯎꯝ ꯑꯗꯨ ꯅꯪ ꯄꯪꯉ꯭ꯔꯣ ꯑꯗꯨꯗꯤ
ꯑꯥ ꯄꯪꯕꯅꯦ ꯌꯥꯝ ꯄꯪꯕꯅꯦ
ꯑꯁ ꯑꯗꯨꯗꯤ ꯐꯔꯦ
ꯄ ꯃꯃꯃꯤ ꯊꯤꯔꯦꯅꯦ ꯍꯥꯏꯣ ꯄꯪꯕ ꯃꯤꯊꯤ ꯏꯔꯤꯅꯦ
ꯑꯗꯄ ꯅꯃꯤꯒꯧ ꯋꯥꯔꯤ ꯋꯥꯔꯤꯁ ꯍꯥ
ꯅꯨꯄꯤꯅ ꯉꯝꯗꯅꯕ ꯄꯪꯕ ꯃꯤ ꯊꯤꯔꯤꯅꯦ ꯍꯥꯏꯌꯣ ꯍꯥꯏꯕ
ꯑꯗꯨꯅꯦ ꯄꯪꯕ ꯃꯤ ꯊꯤꯔꯤꯅꯦꯕ ꯑꯩꯗꯤ ꯑꯁꯤ ꯀꯩꯅꯣꯝꯗ ꯑꯁꯤꯡꯕꯗꯨꯗꯤ ꯅꯨꯄꯤꯅ ꯍꯦꯛꯇ ꯉꯝꯅꯤꯗꯅꯠꯇꯦ ꯑꯄꯪꯕ ꯃꯤꯗꯨꯗꯤ ꯉꯝꯃꯔꯣꯏꯗꯅ ꯍꯥ
ꯋꯥꯔꯒꯗꯤ
ꯑꯁꯦꯡꯕꯗꯤ ꯑꯄꯪꯕ ꯃꯤꯗꯤ ꯉꯝꯃꯔꯣꯏꯗꯅ ꯅꯨꯄꯤꯅ
ꯑ
ꯌꯦꯖꯅ ꯄꯌꯦꯕ
ꯎꯝ
ꯀꯩ ꯌꯦꯟꯁꯥꯡ ꯆꯥꯏ ꯍꯥꯏꯕꯅꯣ
ꯀꯥꯡꯥꯟꯁꯣꯏ ꯁ
ꯁꯥꯄ ꯍꯧꯖꯤꯜꯂꯦ ꯁꯥꯔꯦ ꯁꯥꯔꯦ ꯑ ꯎꯝ ꯅꯆꯤꯅꯤꯅꯥꯎ ꯀꯌꯥ ꯁꯨ ꯀꯌꯥ
ꯍꯥ
ꯃꯆꯤꯟ ꯅꯅꯥꯎ ꯀꯌꯥ ꯁꯨꯒꯦꯕ
ꯑꯍꯨꯝ
ꯑ ꯇꯨ ꯐꯛꯇ
ꯅꯣꯏꯣꯏꯒꯗꯦ
ꯅꯒ ꯇꯕ
ꯍꯥ
ꯅꯪꯒꯗꯕ ꯗꯕꯜ ꯑꯣꯏꯔꯗꯤ ꯌꯥꯎꯔꯅꯤ ꯇꯔꯨꯛ ꯇꯔꯨꯛ ꯇꯔꯨꯛ
ꯇꯔꯨꯛ
ꯑꯍꯨꯝꯗꯨꯒꯤꯗꯐꯥꯎ ꯑꯣꯏꯔꯗꯤ ꯇꯔꯨꯛ ꯑꯣꯏꯔꯤꯗꯅ
ꯑꯥ ꯗꯔꯖꯟ ꯑꯃꯒꯤ ꯇꯪꯈꯥꯏ ꯍꯥꯏꯅ ꯍꯥꯏ ꯇꯔꯦ ꯅꯠꯇ꯭ꯔꯥ
ꯑ
ꯙꯟꯖꯔ ꯨ ꯅꯠꯇ꯭ꯔꯥ
ꯑꯥ ꯑꯗꯨꯕꯨ ꯅꯪ ꯅꯪꯒꯤ ꯑꯍꯨꯝꯗꯨꯒꯤ ꯗꯕꯜ ꯑꯣꯏꯔꯗꯤ ꯇꯔꯨꯛ ꯑꯣꯏꯔꯗꯅ ꯅꯪꯅ ꯑꯍꯨꯝ ꯍꯥꯏꯔꯤꯗꯣ
ꯎꯝ
ꯑꯗꯨꯗꯨꯒꯤ ꯗꯕꯜ ꯑꯣꯏꯔꯗꯤ ꯇꯔꯨꯛ ꯑꯣꯏꯔꯦꯗꯅ
ꯑ ꯗꯕꯜ ꯑꯩꯅ ꯑꯩꯅ ꯇꯥꯗꯕ ꯐꯖꯅ
ꯑꯣꯍꯣ
ꯗꯕꯜ ꯍꯥꯏꯔꯛꯄꯗꯣ
ꯂꯥꯜꯂꯤꯕꯗꯤ ꯑꯩꯅꯦ
ꯀꯩꯕ
ꯂꯥꯜꯂꯤꯕꯗꯤ ꯑꯩꯅꯦꯍꯦ
ꯂꯥꯟꯗꯗ ꯀꯅꯥ ꯂꯥꯜꯂꯦ ꯍꯥꯏꯕ
ꯑꯩꯅ ꯆꯥꯅꯥ ꯑꯗꯨ ꯌꯣꯡꯆꯥꯛ ꯃꯇꯝ ꯂꯣꯏꯈ꯭ꯔꯦꯀꯣ
ꯍꯥꯥ
ꯌꯣꯡꯆꯥꯛ ꯃꯇꯝ ꯂꯣꯏꯈ꯭ꯔꯦꯕ ꯀꯩꯅꯩꯅꯣ ꯅꯦꯔꯋꯥꯣꯣꯛꯁꯁꯤꯕꯨ ꯅꯦꯠꯋꯔꯛꯁꯤꯕꯨ ꯀꯃꯥꯏꯅ ꯇꯧꯔꯒꯦ
ꯅꯦꯠꯋꯔꯛ
ꯑ ꯇꯥꯗꯤꯦ ꯍꯥꯏꯗꯨ
ꯑꯥ
ꯀꯩꯗꯧꯔꯒꯦ ꯍꯥꯏꯕ ꯅꯪꯒꯤ ꯏꯁꯄꯤꯀꯔꯗꯨꯅꯔ ꯑꯩꯒꯤ ꯑꯩꯒꯤꯅꯔ
ꯅꯉꯣꯟꯗꯒꯤꯗꯤ ꯑꯃꯨꯛ ꯇꯠꯂ ꯇꯠꯂꯒ ꯂꯥꯛꯄ ꯀꯣꯜꯗꯣ
ꯎꯝ
ꯇꯜꯂ
ꯑꯩꯒꯤ ꯑꯩꯒꯤ ꯃꯐꯝꯁꯤꯅꯔꯥ ꯈꯪꯗꯦ
ꯑꯗꯨꯅꯤ ꯅꯪ ꯃꯐꯝꯗꯨꯅ ꯑꯣꯏꯔꯝꯗꯣꯏ ꯃꯥꯜꯂꯤ ꯑꯗꯨꯗ ꯑꯦꯠꯇꯂꯂ
ꯌꯣꯡꯆꯥꯛ ꯃꯇꯝ ꯂꯣꯏꯈ꯭ꯔꯦꯀꯣ ꯍꯥꯏꯕ
ꯍꯥꯥ
ꯌꯣꯡꯆꯥꯛ ꯃꯇꯝ ꯂꯣꯏꯈ꯭ꯔꯦꯀꯣ ꯍꯪꯕꯅꯦ
ꯂꯣꯏꯔꯦ
ꯁꯥꯗꯤ ꯁꯥꯕ꯭ꯔꯣꯅ
ꯌꯣꯡꯆꯥꯛ ꯆꯥꯍꯧꯗ꯭ꯔꯣꯅ
ꯆꯥꯏꯌꯦ ꯑ ꯅꯪ ꯆꯥꯕ꯭ꯔꯣ ꯍꯥꯏꯕ
ꯑ ꯌ ꯌ ꯌ ꯆ ꯌꯣꯡꯆꯥꯛ ꯃꯇꯝ ꯑꯗꯨꯗꯥꯏꯗꯗꯤ ꯆꯥꯕꯣ ꯊ ꯆ ꯌꯥ ꯑꯗꯨꯖ ꯆꯥꯔꯁꯨ ꯃꯅꯝ ꯅꯝꯊꯤꯕꯗꯣ
ꯑꯗꯨꯒꯤꯅꯦ ꯅꯪ ꯆꯥꯕ꯭ꯔꯣ ꯆꯥꯗꯕ ꯃꯤꯁꯨꯒꯨꯝꯕ ꯌꯥꯝ ꯊꯦꯡꯅꯕꯀꯣ ꯑꯗꯨꯗꯨꯒꯤ ꯅꯪꯁꯨ ꯆꯥꯗꯕ꯭ꯔꯣꯅ ꯍꯪꯕꯅꯤ
ꯑꯣ ꯆꯥꯏ ꯆꯥꯏ ꯑꯩ ꯌꯧ ꯆꯁꯦ ꯆꯥꯔꯁꯨ ꯀꯩꯅꯣꯝ ꯇꯧꯋ ꯌꯥꯝ ꯌꯥꯝ ꯌꯥꯝꯗꯤ ꯆꯥꯗꯦꯗ ꯃꯤꯗꯤ ꯌꯥꯝ ꯆꯥꯒꯟꯕ ꯂꯩꯌꯦ ꯌꯣꯡꯆꯥꯛꯇ
ꯑꯥ
ꯇꯩ ꯆꯥꯕ ꯂꯩꯔꯤ
ꯆꯥꯕꯗꯪ ꯉꯥꯎꯖꯩ ꯅꯨꯄꯤꯗꯣ ꯑꯗꯨꯗꯪ ꯃꯨꯛꯕꯥꯡ ꯇꯧꯕꯗꯣ ꯃꯆꯤꯟ ꯃꯅꯥꯎ ꯂꯣꯏꯔꯅꯤ
ꯑꯁ ꯑꯗꯨꯅꯦ ꯑꯗꯨ ꯑꯗꯨ ꯃꯌꯥꯝ ꯀꯩꯅꯣ ꯇꯧꯔꯒ ꯆꯥꯒꯜꯂꯤ ꯃꯌꯥꯝ
ꯉꯝꯃꯣꯏ ꯑꯗꯨꯗꯤ
ꯑꯁ ꯅꯍꯥ ꯑꯅꯤꯗ ꯍꯛꯆꯥꯡꯗꯗꯤ ꯉꯝꯃꯣꯏꯗ ꯑꯗꯨꯒ ꯆꯥꯅꯕ ꯍꯣꯠꯅꯕꯗ
ꯃꯍꯥꯎꯗꯣ ꯑꯗꯨꯗꯪ ꯆꯥꯕꯗꯣ ꯃꯥꯏ ꯃꯍꯥꯎꯗꯣ ꯍꯩꯅꯔꯣꯏꯕ ꯑꯩꯈꯣꯏꯅ ꯁꯤꯡꯖꯨ ꯨꯝꯕ ꯏꯔꯣꯟꯕꯒꯨꯝꯕ ꯆꯥꯕꯒꯤ ꯑꯗꯨꯝ ꯍꯥꯎꯕꯩ ꯋꯥꯅꯦꯕ ꯃꯊꯟꯇ ꯑꯗꯨ ꯈꯇꯪ ꯆꯥꯕꯗꯤ ꯆꯥꯕ ꯉꯝꯃꯣꯏ
ꯌꯥꯝꯝꯃꯣꯟ ꯎꯝ ꯎꯝ ꯇꯤ ꯀꯩꯅꯣꯒꯤ ꯃꯇꯝꯅꯤ ꯍꯪꯒꯥꯝꯒꯨꯝꯕꯒꯤ ꯃꯇꯝ ꯂꯥꯛꯑꯅꯤ ꯂꯥꯛꯑꯦ
ꯑꯥ ꯆꯥꯕ ꯐꯪꯗ꯭ꯔꯤꯌꯦ
ꯑꯩ ꯁꯔꯦꯡ ꯉꯔꯥꯡꯒꯒꯥꯟꯗ
ꯅꯣꯏ ꯍꯤꯡꯒꯣꯜꯗ ꯂꯩꯕ꯭ꯔꯣ
ꯍꯤꯡꯒꯣꯟꯗ ꯅꯠꯇꯦ ꯍꯤꯡꯒꯣꯜꯗꯒꯤꯗꯤ ꯂꯩꯇꯦ ꯗꯥꯏꯅ ꯀꯩꯅꯣꯝꯗꯒꯤ ꯂꯩꯕꯅꯤ
ꯀꯨꯇ꯭ꯔꯣ
ꯒꯣꯜ ꯏꯇꯦ
ꯀꯩ ꯀꯩ ꯀꯩ ꯀꯩ ꯄꯥꯟꯒꯦ
ꯄꯕꯁꯦ ꯀꯩ ꯍꯥꯏꯥꯏ ꯊꯔ ꯍꯣꯏ ꯈꯥꯃꯦꯟꯒꯨꯝꯕ ꯀꯩꯅꯣ ꯑꯩꯈꯣꯏ ꯁꯥꯟꯅꯐꯝꯗꯣ
ꯑꯣ ꯑꯣ ꯅꯣꯏ ꯌꯨꯝꯗꯅ ꯅꯠꯇꯕ ꯅꯪ ꯅꯪ ꯁꯥꯟꯅꯕꯗ ꯂꯩꯔꯤꯔꯣ
ꯍꯧꯖꯤꯛꯄꯨꯗꯤ ꯂꯩꯇꯦ ꯍꯥꯏꯗꯤ ꯌꯨꯝꯗꯒꯤ ꯆꯠꯇꯣꯏꯅꯦꯕ ꯁꯥꯟꯅꯕ ꯑꯝꯗ ꯑꯗꯨꯗ ꯁꯥꯟꯅꯕ ꯑꯝꯗꯗꯤ ꯂꯣꯏ ꯊꯝꯃꯦꯕ ꯊꯝꯃ ꯑꯩꯈꯣꯏꯒꯤ ꯍꯥꯏꯗꯤ ꯟꯗ ꯏꯟꯗꯣꯔ ꯈꯪꯕ꯭ꯔꯥ ꯁꯥꯟꯅꯕꯒꯤ ꯍꯥꯏꯗꯤ ꯏꯟꯗꯣꯔꯒꯨꯝꯕꯅꯦꯕ ꯂꯩꯔꯤꯁ
ꯑꯣ
ꯑꯗꯨꯒꯤ
ꯎꯝ
ꯑꯗꯨ ꯂꯩꯗꯤ
ꯅꯁꯥꯅ ꯄꯥꯝꯃꯤꯔꯥ ꯅꯠꯇ꯭ꯔꯒ ꯀꯩꯒꯤꯅꯣ ꯅꯪ ꯁꯥꯟꯅꯕ ꯅꯁꯥꯅ ꯅꯁꯥꯅ ꯑꯗꯨꯝ ꯄꯥꯝꯃꯤꯔꯣ ꯍꯥꯏꯕ ꯀ꯭ꯔꯤꯀꯦꯠꯅꯣ ꯅꯪ ꯁꯥꯟꯅꯕꯗꯣ
ꯁꯥꯟꯅꯕꯒ ꯆꯠꯂꯨꯔꯨꯔꯦꯗ
ꯎ ꯇ꯭ꯔꯦꯅꯤꯡ ꯆꯠꯂꯨꯗꯦ ꯍꯥꯏꯕ
ꯇ꯭ꯔꯦꯅꯤꯡ ꯅꯠꯇꯦ ꯑ ꯑꯥꯗ ꯁꯥꯟꯅꯕ ꯆꯠꯂꯨꯔꯦ ꯔꯤꯄ꯭ꯔꯖꯦꯟ ꯇꯧꯔꯨꯔꯦ
ꯋꯥꯎ
ꯑꯗꯨ ꯑꯗꯨ
ꯏꯁꯇꯦꯠꯀꯤ ꯑꯣꯏꯅ ꯇꯧꯕꯋꯔꯣ
ꯍꯥ
ꯁ꯭ꯇꯦꯠꯀꯤ ꯑꯣꯏꯅ ꯔꯤꯄ꯭ꯔꯖꯦꯟ ꯇꯧꯔꯤꯔꯣ ꯍꯥꯏꯕ ꯌꯥꯝ ꯐꯩꯌꯦ
ꯏꯁꯇꯦꯠꯀꯤ ꯑꯣꯏꯅ ꯇꯧꯕ ꯍꯥ
ꯎꯅꯗ꯭ꯔꯗꯤ ꯌꯥꯔꯔꯣꯏ ꯎꯅꯗ ꯎꯅ ꯇꯥꯔꯦ ꯑꯣꯇꯣꯒ꯭ꯔꯥꯐ ꯂꯧꯍꯧꯒꯦ
ꯑꯣꯇꯣꯒ꯭ꯔꯥꯕ ꯍꯧꯖꯤꯛꯀꯤ ꯑꯥꯇꯥ ꯌꯧꯗ꯭ꯔꯤꯗ ꯒ꯭ꯔꯥꯛꯀ ꯂꯧꯎꯅ ꯋꯥꯠꯂꯤ ꯑꯗꯨꯗꯤ ꯏꯟꯇꯔꯅꯦꯁꯅꯦꯜꯒ ꯌꯧꯔꯀꯥꯟꯗꯅꯦ
ꯑꯗꯨ ꯑꯣꯏꯔꯁꯨ ꯍꯌꯦꯡꯋꯥꯏ ꯑꯩꯒꯤ ꯃꯥ ꯁꯥꯟꯅꯕ ꯍꯧꯕ ꯀꯥꯟꯗꯒꯤ ꯃꯥꯒꯤ ꯑꯣꯇꯣꯒ꯭ꯔꯥꯐ ꯂꯩꯔꯕꯅꯤꯅ
ꯑꯩ ꯑꯗꯨꯕꯨꯗꯤ ꯀꯩꯅꯣ ꯇꯧꯔꯒꯗꯤ ꯑꯗꯨ ꯊꯦꯡꯅꯔꯒ ꯀꯩꯅꯣꯝ ꯇꯧꯔꯛꯀꯅꯤ ꯑꯗꯣ ꯑꯗꯨꯒꯤꯁꯨ ꯂꯥꯛꯀꯅꯤ ꯍꯥꯏ ꯍꯧꯖꯤꯛ ꯍꯥꯏꯗꯤ ꯍꯧꯖꯤꯛꯀ ꯂꯧꯔꯒ ꯊꯥꯏꯅ ꯑꯃꯨꯛ ꯐꯥꯎꯍꯧꯗ꯭ꯔꯗꯤ ꯀꯥꯏ ꯏꯀꯥꯏꯅꯤꯕ ꯍꯣꯏ ꯀꯩꯅꯣꯃ ꯇꯧꯗ ꯐꯥꯎꯍꯧꯗ꯭ꯔꯗꯤ ꯑꯃꯨꯛ ꯀꯥꯏꯅꯤ ꯅꯪ ꯅꯣꯏ ꯃꯃꯥꯡꯗ ꯌꯦꯡꯕ ꯉꯝꯃꯣꯏꯗ ꯑꯣꯇꯣꯒ꯭ꯔꯥꯐ ꯄꯤꯒ ꯄꯤꯊꯣꯛꯈ꯭ꯔꯦ
ꯎ
ꯑꯗꯨꯒ ꯑꯣꯇꯣꯒ꯭ꯔꯥꯐꯃꯨ ꯄꯤꯈ꯭ꯔꯒ ꯌꯦꯡꯉꯅꯤ ꯁꯨꯡ ꯉꯝ ꯉꯝꯃꯔꯣꯏ ꯃꯥꯏ ꯂꯩꯊꯣꯛꯑ ꯆꯦꯜꯂꯦ
ꯊꯧꯅ ꯗꯣ ꯊꯟꯊꯅꯕꯅꯦ ꯑꯩꯅ ꯍꯥꯏꯔꯤꯁꯦ ꯃꯤꯅ ꯂꯧꯈ꯭ꯔꯦ ꯑꯗꯣ ꯑꯩ ꯍꯣꯠꯅꯗꯕ ꯌꯥꯗꯦꯅ ꯑꯗꯨꯃꯥꯏꯅ ꯈꯟꯗꯣꯏꯅꯤ
ꯎꯝ ꯍꯣꯠꯅꯕꯨꯗꯤ ꯍꯣꯠꯅꯗꯣꯏꯅꯤ ꯑꯗꯨ ꯍꯧꯖꯤꯛꯀꯤ ꯃꯇꯝꯁꯤꯗꯗꯤ ꯍꯣꯠꯅꯕꯁꯦ ꯀꯥꯏ ꯍꯥꯏ ꯇꯥꯔꯦ ꯑꯩꯈꯣꯏꯗꯤ ꯀꯩꯅꯣꯝꯒꯗ ꯌꯥꯎꯖꯔꯗꯕꯅꯦ ꯑꯗꯨ ꯗꯥꯎ ꯌꯥ ꯑꯦꯟ ꯁꯤ ꯑꯧ ꯌꯥꯎꯖꯔꯗꯝ
ꯂꯥꯛ ꯈꯥꯏꯗꯨꯔꯣ
ꯍꯥꯥ ꯂꯛ
ꯂꯥꯛ ꯍꯥꯏꯗꯣ
ꯂꯥꯛꯇꯣ ꯂꯛ ꯑꯗꯨꯗꯣ ꯂꯩꯇꯕ ꯑꯗꯨꯗꯣ ꯂꯩꯔꯗꯤ ꯀꯩꯁꯨ ꯀꯥꯏꯗꯕ
ꯂꯩꯇꯦꯅ ꯑꯩꯈꯣꯏꯅ ꯑꯩꯈꯣꯏꯅ ꯈꯟꯕꯩꯅꯦ ꯑꯗꯨꯝ ꯑꯗꯨ ꯑꯗꯨꯗ ꯗꯤꯄꯦꯟ ꯇꯧꯗꯕꯤꯗ ꯑꯗꯨꯝ ꯑꯩꯅ ꯇꯧꯔꯗꯤ ꯐꯪꯒꯅꯤ ꯍꯥꯏꯕ ꯑꯗꯨꯃꯥꯏꯅ ꯈꯜꯂꯒ ꯇꯧꯗꯣꯏꯅꯤ ꯍꯥꯏꯗꯤ ꯗꯥꯎꯗ ꯗꯤꯄꯦꯟ ꯇꯧꯕ ꯌꯥꯗꯦꯕ ꯊꯕꯛ ꯑꯃ ꯇꯧꯕꯗ ꯑꯩꯒꯤ ꯗꯥꯎ ꯌꯥꯗ ꯇꯕꯅꯦ ꯍꯥꯢ ꯍꯥꯏꯕꯗꯨꯅ ꯌꯥꯗꯦꯕ
ꯑꯩꯁ ꯑꯗꯨꯗꯤ ꯌꯥꯝ ꯐꯩ ꯅꯪꯗꯤ ꯅꯣꯂꯦꯖ ꯐꯖꯅ ꯍꯩꯌꯦ ꯅꯪꯗꯤ ꯍꯥ ꯑꯦ ꯅꯣꯂꯦꯁ ꯌꯥꯝ ꯄꯤꯕ ꯍꯩ ꯅꯪꯒ ꯎꯟꯅ ꯇꯥꯔꯦ
ꯅꯣꯂꯦꯁꯇꯤ ꯌꯥꯝ ꯐꯖ ꯐꯖꯅ ꯄꯤꯔꯛꯏ ꯑꯩꯒꯤ ꯄꯣꯏꯟ ꯑꯣꯐ ꯚꯤꯌꯨꯗꯤ ꯑꯩꯒꯤ ꯄꯣꯏꯟ ꯑꯣꯐ ꯀꯩꯅꯣꯗꯤ ꯅꯪꯅ ꯍꯥꯏꯗꯤ ꯑꯅꯧꯕ ꯀꯩꯅꯣꯝ ꯑꯃ ꯄꯤꯔꯛꯄꯗꯣ ꯅꯪꯅ ꯉꯁꯤ ꯑꯣꯏꯅ ꯑꯗꯨꯃꯥꯏꯅ ꯍꯥꯏꯔꯛꯄꯁꯤꯗ꯫
ꯑꯣ ꯃꯥꯟꯗꯕ ꯑꯣꯏꯔꯝ ꯑꯣꯏꯔꯝꯒꯗꯕ ꯃꯥꯟꯗꯕ
ꯑꯥ ꯌꯥꯝ ꯐꯖꯅ ꯍꯥꯏꯔꯛꯑꯦ ꯍꯥꯏꯕ ꯍꯥꯏꯗꯤ ꯅꯪꯅ ꯍꯥꯏꯔꯛꯏꯗꯣ ꯆꯨꯝꯗꯤ ꯆꯨꯝ ꯆꯨꯝꯃꯤꯅꯦꯕ ꯑꯗꯨ ꯑꯣꯏꯔꯁꯨ ꯍꯥꯏꯗꯤ ꯍꯣꯠꯅꯥ ꯍꯣꯠꯅꯥꯁꯨ ꯍꯣꯠꯅꯔꯦꯁꯨ